ꯔꯣ ꯅꯅꯥꯎ
ꯍꯂꯂꯣ
ꯍꯜꯂꯣ
ꯌꯥꯝ ꯍꯜꯂꯣ
ꯑꯥꯎ ꯇꯥꯏꯌꯦ ꯇꯥꯗꯕ꯭ꯔꯣ
ꯇꯥꯔꯦ ꯇꯥꯔꯦ ꯌꯥꯝ ꯈꯣꯟꯖꯦꯜꯗꯣ ꯈꯤꯇꯪ ꯂꯥꯎꯅ ꯍꯥꯏꯕꯤꯌꯣ ꯇꯥꯗ꯭ꯔꯦ ꯁꯣꯝꯗ
ꯑꯩ ꯈꯣꯟꯖꯦꯜ ꯇꯥꯗꯕ꯭ꯔꯣ
ꯇꯥꯔꯦ ꯍꯧꯖꯤꯛꯇꯤ
ꯀꯩꯗꯧꯔꯤꯅꯣ
ꯑ ꯇꯨꯃꯤꯅꯦ ꯅꯪꯗꯤ
ꯑ ꯇꯨꯝꯒꯅꯨ ꯑꯩꯁꯨ ꯐꯝꯃꯤꯅꯦ
ꯀꯩꯗꯧꯔꯒꯦ ꯇꯨꯝꯕꯁꯦ ꯍꯧꯖꯤꯛꯀ ꯈꯛꯇ ꯆꯨꯔꯒ ꯑꯃꯨꯛ ꯅꯨꯡꯁꯥ ꯊꯣꯛ ꯑꯒ ꯂꯩꯔꯦ
ꯅꯨꯡꯊꯤꯜꯗ ꯇꯨꯝꯕꯗꯣ ꯃꯪ ꯅꯨꯡꯉꯥꯏꯇꯕꯅꯦ ꯍꯥꯏꯌꯦ
ꯑꯁ ꯇꯨꯝꯕ ꯚꯤꯗꯤꯑꯣ ꯌꯦꯡꯔꯒ ꯇꯨꯝꯕꯅꯤꯗ
ꯀꯩꯁꯨ ꯇꯧꯅꯤꯡꯉꯥꯏ ꯂꯩꯇꯦ
ꯅꯨꯡꯉꯥꯏꯔꯤꯅꯦ ꯅꯣꯏꯗꯤ
ꯀꯗꯥꯏꯗꯒꯤ ꯅꯨꯡꯉꯥꯏꯕꯅꯣ ꯏꯊꯟꯇ ꯂꯩꯕꯅꯤꯅ ꯅꯨꯡꯉꯥꯏꯇꯦ ꯍꯧꯖꯤꯛ
ꯑꯣ ꯅꯃꯥꯟꯅꯕꯤꯒ ꯑꯦ ꯂꯩꯇ꯭ꯔꯦ ꯅꯆꯦꯒꯗꯣ
ꯏꯆꯦ ꯌꯨꯝꯗ ꯆꯠꯈꯤ ꯑꯗꯨꯒꯤ
ꯑꯣ ꯀꯩ ꯌꯦꯟꯖꯥꯡ ꯆꯥꯔꯒꯦ ꯅꯪꯕꯣ
ꯉꯁꯤ ꯏꯟꯖꯥꯡ ꯆꯥꯥꯗꯦ ꯆꯝꯐꯨꯠ ꯉꯥꯛꯇ ꯆꯥꯏ ꯉꯁꯤ ꯈꯣꯡꯗ꯭ꯔꯨꯝ ꯆꯝꯐꯨꯠ ꯆꯥꯔꯦ ꯑꯗꯨꯒ ꯌꯦꯔꯨꯝ
ꯉꯧꯔꯦ
ꯎꯝ ꯉꯧꯔꯦ ꯍꯣꯏ
ꯃꯊꯟꯗ ꯂꯥꯛꯏꯕꯗꯣ ꯑꯍꯥꯎ ꯑꯍꯥꯎꯕ ꯆ
ꯆꯥꯅꯤꯉꯥꯏ ꯂꯩꯇꯦꯅꯦ ꯊꯣꯡꯕꯁꯨ ꯍꯩꯇꯦ ꯌꯦꯟꯒꯨꯝꯕ
ꯆꯅꯤꯒꯁꯨ ꯄꯥꯏ ꯂꯩꯇ
ꯆꯥꯎꯕꯗꯣ ꯑꯗꯨꯒ ꯌꯦꯟ ꯊꯣꯡꯕ ꯑꯩ ꯍꯣꯇꯦꯜꯗ ꯌꯥꯝ ꯂꯩꯔꯤꯁꯤꯗꯤ
ꯁꯤꯗ ꯍꯣꯇꯦꯜ ꯂꯩꯇꯦ ꯑꯩꯈꯣꯏꯗ ꯆꯥꯅꯤꯡꯉꯁꯨ ꯊꯣꯡꯕ ꯍꯩꯇꯕꯅꯤꯅ ꯎꯄꯥꯏ ꯂꯩꯇꯌꯦ ꯅꯣꯏꯗꯤ
ꯑꯩꯈꯣꯏ ꯁꯧꯒꯔꯤꯒ ꯎꯝ ꯀꯩꯅꯣ ꯁꯤꯕꯣꯠꯀ ꯕꯤꯟꯁꯀ ꯀꯥꯡꯁꯣꯏ ꯆꯥꯏ
ꯍꯥꯎꯕ꯭ꯔꯣ
ꯍꯥꯎꯋꯦ ꯎꯃꯪ ꯀꯥꯡꯁꯣꯏ ꯆꯥꯕꯗꯣ ꯍꯟꯗꯛꯇꯤ ꯁꯤꯕꯣꯠ ꯑꯅꯥꯕ ꯊꯣꯛꯄꯅꯤꯅꯀꯣ
ꯎꯝ ꯑꯗꯨꯗꯤ ꯍꯥꯎꯔꯝꯒꯅꯤ ꯑꯗꯨ ꯅ ꯅꯣꯡ ꯆꯨꯗ꯭ꯔꯣ
ꯉꯁꯥꯏꯗꯣ ꯈꯤꯇꯪ ꯆꯨꯝꯗ꯭ꯔꯦ ꯑꯃꯨꯛ ꯆꯨꯗ꯭ꯔꯦ ꯑꯁ ꯉꯁꯥꯏ ꯐꯤ ꯁꯨꯔꯒ ꯐꯥꯎꯕꯗ ꯑꯃꯨꯛ ꯅꯣꯡ ꯆꯨꯑꯦꯅ ꯑꯃꯨꯛ ꯂꯧꯁꯤꯟꯕ ꯑꯁ ꯑꯃꯨꯛ ꯐꯥꯎꯗꯣꯛꯅꯤꯡꯉꯥꯏ ꯇꯜꯂꯦ
ꯑꯁ ꯁꯤꯗꯗꯤ ꯏꯁꯤꯡ ꯌꯥꯝ ꯋꯥꯕꯅꯤꯅ ꯏꯁꯤꯡ ꯂꯩꯔꯒ ꯇꯧꯕꯅꯤꯅ ꯅꯣꯡ ꯆꯨ ꯔꯤꯗꯤꯞ ꯐꯟꯗꯣꯏꯅꯤ
ꯎꯝ ꯑꯗꯨꯅꯦ ꯑꯁ ꯑꯁꯤꯗꯁꯨꯅꯦꯗ ꯂ ꯃꯇꯝꯅꯤꯅꯀꯣ ꯂꯧ ꯃꯇꯝ ꯑꯣꯏꯔꯗꯤ ꯏꯁꯤꯡ ꯇꯥꯗꯕꯅꯤꯅ ꯅꯣꯡ ꯆꯨꯗꯕꯅꯤꯅ ꯂꯧꯁꯨ ꯁꯨꯕ ꯌꯥꯗꯦ ꯅꯨꯡꯗꯥꯡꯗ ꯍꯦꯛ ꯍꯦꯛ ꯆꯨꯔꯒ ꯉꯔꯥꯡ ꯆꯠꯂꯦ ꯉꯁꯤꯗꯤ ꯆꯠꯂꯔꯣꯏ ꯍꯌꯦꯡ ꯆꯠꯀꯅꯤ
ꯗꯤ ꯂꯧꯒꯨꯝꯅꯤꯉ
ꯎꯄꯥꯏ ꯂꯩꯇ꯭ꯔꯦ ꯑꯩꯈꯣꯏꯗꯤ ꯅꯣꯏꯗꯤ ꯂꯨꯍꯣꯡꯗꯕꯅꯤꯅ ꯆꯠꯅꯤꯡꯗ꯭ꯔꯁꯨ ꯆꯠꯇꯄ ꯌꯥꯏ ꯆꯠꯅꯤꯡꯕ ꯃꯇꯝꯗ ꯆꯠꯄꯁꯨ ꯌꯥꯏ ꯅꯣꯏꯗꯤ ꯍꯦ
ꯅꯣꯏ ꯁꯣꯏ ꯌꯥꯝ ꯏꯅꯥꯛ ꯈꯨꯂꯤꯗꯨꯗꯤ
ꯑꯦ ꯑꯦ ꯀꯗꯥꯥꯏꯗ ꯈꯨꯂ
ꯅꯪ ꯅꯨꯄꯥꯅꯇ ꯂꯣꯞ ꯆꯥꯔꯦ ꯅꯣꯏꯅ ꯅꯦꯝꯕꯣꯡꯅ ꯀꯨꯕꯣꯡꯅ ꯂꯣꯏ ꯆꯥꯔꯦ
ꯑꯦꯁ ꯑꯩꯈꯣꯏ ꯔꯤꯇꯥꯌꯔ ꯆꯠꯔꯤꯁꯤꯗꯤ ꯑꯣꯏꯗꯕ ꯋꯥ ꯑꯉꯥꯡꯅ ꯀꯩꯅꯣꯗ
ꯅꯨꯡꯉꯥꯏꯔꯦꯍꯦ ꯅꯣꯏ ꯄꯨꯟꯁꯤꯗꯤ
ꯏ ꯑꯩꯈꯣꯏ ꯅꯨꯄꯥꯒꯤ ꯇꯂꯣꯞꯇꯨꯕꯨ ꯗꯨꯀꯥꯟ ꯃꯤꯒꯤ ꯃꯤꯅꯥꯏ ꯑꯣꯏꯔꯤꯗꯨꯕꯨ ꯀꯃꯥꯏꯅ ꯄꯟꯕꯨ ꯄꯜꯂꯛꯀꯅꯣꯗ ꯏꯀꯥꯏꯁꯤ ꯗ
ꯅꯨꯡꯉꯥꯏꯔꯦ ꯅꯨꯡꯉꯥꯏꯔꯦ ꯅꯣꯏ ꯑꯩꯈꯣꯏꯗꯤ ꯅꯨꯡꯉꯥꯏꯕ ꯍꯧꯗ꯭ꯔꯤꯑ ꯋꯥꯈꯤꯅꯤꯍꯦ
ꯍꯣꯏꯗꯁ
ꯍꯧꯖꯤꯛ ꯅꯨꯡꯉꯥꯏꯕ ꯋꯥꯅꯦ
ꯏꯁ ꯍꯧꯖꯤꯛ ꯏꯁ ꯃꯇꯝ ꯃꯇꯝꯒꯤ ꯈꯣꯡꯆꯠꯅꯤꯅ ꯀꯩꯅꯣ ꯍꯌꯦꯡ ꯋꯥꯏ ꯍꯧꯖꯤꯛ ꯅꯨꯡꯉꯥꯏꯔꯁꯨ ꯃꯊꯪ ꯃꯄꯣꯛ ꯃꯊꯪꯗ ꯅꯨꯡꯉꯥꯏꯕꯁꯨ ꯌꯥꯏꯑ ꯍꯧꯖꯤꯛ ꯅꯨꯡꯉꯥꯏꯕꯗꯣ ꯃꯊꯪꯗ ꯅꯨꯡꯉꯥꯏꯗꯦ ꯍꯥꯏꯕ ꯋꯥ ꯂꯩꯇꯦꯗꯅ
ꯀꯥꯡꯅꯌꯥ ꯑꯃꯅꯦ ꯍꯧꯖꯤꯛ ꯑꯁ
ꯀꯥꯡꯉ ꯌꯥꯝꯕ꯭ꯔꯣ
ꯎꯝ ꯀꯉ ꯑꯃꯦꯁꯤꯗ
ꯀꯩꯅꯣ ꯀꯥꯡꯉꯦ ꯑ ꯀꯩꯅꯣ ꯃꯍꯤ ꯊꯝꯂꯒ ꯆꯥꯔꯖꯤꯡ ꯇꯧꯕꯗꯣ
ꯑꯗꯣ ꯑꯁ ꯁꯤꯗꯦꯗꯣ ꯅꯍꯥꯟ ꯊꯝꯃꯦ
ꯑꯩꯈꯣꯏꯗꯒ ꯑꯗꯨꯒꯨꯝꯕ ꯊꯝꯃꯗꯤ ꯑꯝꯐꯥꯎ ꯂꯥꯛꯄ ꯎꯗꯦ ꯃꯈꯣ ꯑꯃꯝꯐꯥꯎ ꯇꯥꯔꯦ ꯌꯨꯝ ꯃꯅꯨꯡꯗꯗꯤꯀꯣ ꯀꯥꯡꯗꯣ ꯁꯨꯛꯂꯥꯏ ꯂꯩꯇꯦ ꯑꯗꯨꯒ ꯃꯄꯥꯟꯗ ꯅꯨꯡꯗꯥꯡ ꯋꯥꯏꯔꯝ ꯆꯥꯛ ꯆꯥꯛ ꯇꯣꯛꯑꯒ ꯃꯄꯥꯟꯗ ꯐꯝꯕꯗꯣ ꯑꯗꯨꯗ ꯈꯛꯇ ꯂꯩꯌꯦ ꯄꯥꯡꯕ ꯑꯩꯗꯤ
ꯑꯁꯤꯗꯨꯗꯤ ꯑꯁ ꯒꯨꯟꯅꯥꯥꯏ ꯊꯥꯔꯁꯨ ꯌꯥꯅꯤ ꯀꯥꯡ ꯌꯥꯝꯃꯟꯕꯒꯤ ꯃꯆꯥ ꯃꯆꯥ ꯑꯣꯏꯔꯒꯀꯣ
ꯎꯝ ꯑꯁꯤꯗꯗꯤ ꯀꯥꯡꯗꯤ ꯌꯥꯝꯗ꯭ꯔꯦ
ꯆꯃꯨ ꯅꯨꯡꯁꯥ ꯊꯣꯛꯂꯛꯏꯗꯣ ꯑꯁ ꯇꯟꯅ
ꯌꯥꯝ ꯁꯥꯕ꯭ꯔꯣ
ꯌꯥꯝ ꯁꯥꯏꯌꯦ ꯍꯣꯏ ꯐꯦꯟ ꯊꯥꯔꯗꯤ ꯌꯥꯗꯦ
ꯑꯣ ꯑꯩꯒꯤ ꯈꯣꯟꯖꯦꯜꯗꯣ ꯌꯥꯝ ꯂꯥꯡꯕ꯭ꯔꯣ
ꯂꯥꯡꯅꯦ
ꯎꯝ ꯏꯁꯅꯊꯟꯗ ꯂꯩꯕꯗꯣ ꯅꯨꯡꯉꯥꯏꯔꯝꯃꯔꯣꯏ
ꯅꯨꯡꯉꯥꯏꯗꯦ ꯍꯣꯔꯦꯟ ꯏꯃꯥꯟꯅꯕꯤꯕꯨ ꯀꯧꯒꯦ ꯇꯨꯝꯅꯤꯉꯥꯏ
ꯃꯊꯟꯇ ꯇꯨꯝꯕꯗꯣ ꯅꯨꯡꯗꯥꯡꯗꯗꯣ ꯅꯨꯡꯉꯥꯏꯔꯝꯃꯔꯣꯏꯕ
ꯎꯝ ꯏꯅꯥꯛꯇꯗꯤ ꯃꯤ ꯂꯩꯕꯁꯤꯡ ꯂꯩꯗꯤ ꯂꯩꯌꯦꯗ ꯀꯥꯗꯣ ꯌꯥꯝ ꯅꯪꯅꯩꯌꯦꯕ
ꯔꯨꯝ ꯃꯥꯟꯅꯗꯕꯕꯨ ꯑꯩꯗꯤ ꯔꯨꯝꯃꯟꯅꯅꯕꯐꯥꯎ ꯇꯨꯝꯕ ꯀꯤꯌꯦ
ꯂꯣꯏꯔꯦꯍꯦ ꯅꯪꯒꯤꯅ ꯊꯋꯥꯏ ꯄꯥꯟꯕꯅꯕ ꯃꯥꯜꯂꯦ ꯑꯗꯨꯗꯤ
ꯑꯩꯒꯤ ꯊꯋꯥꯏꯗꯣ ꯃꯆꯥ ꯑꯣꯏꯕꯩ ꯑꯣꯏꯔꯝꯒꯅꯤ
ꯎꯝ
ꯈꯤꯇꯪ ꯄꯤꯇꯔꯨ ꯑꯣꯏꯔꯝꯕ ꯌꯥꯏ ꯑꯗꯨꯒꯤꯅꯤ ꯏꯁ ꯍꯗ ꯒꯤ ꯍꯦꯟꯅ ꯑꯩ ꯅꯨꯄꯥꯅ ꯌꯥꯝ ꯀꯤꯒꯟꯕꯅꯦꯍꯦ
ꯂꯣꯏꯔꯦ ꯑꯗꯨꯗꯤ ꯌꯥꯔꯝꯔꯣꯏ ꯑꯗꯨꯗꯤ
ꯑꯁ ꯅꯨꯄꯥꯒ ꯃꯥꯟꯅꯕ ꯋꯥꯅꯤꯗ
ꯎꯝ ꯎꯝ ꯊꯕꯛ ꯂꯩꯇ꯭ꯔꯣ ꯉꯁꯤꯗꯤ
ꯀꯅꯥꯔꯣ ꯑꯩꯔꯣ
ꯎꯝ
ꯋꯥꯏ ꯁꯤꯠꯇꯣꯛꯑꯦ ꯐꯤ ꯁꯨꯗꯣꯛꯑꯦ ꯋꯥꯏ ꯇꯩꯊꯣꯛꯑꯦ ꯐꯤ ꯊꯣꯛꯅꯤꯡꯉꯥꯏ ꯂꯩꯌꯦ
ꯑꯁꯤꯕꯨ ꯊꯕꯛ ꯅꯠꯇꯦꯗ ꯐꯤ ꯊꯨꯞꯅꯤꯡꯉꯥꯏꯗꯤ ꯑꯩꯗꯤ ꯍꯣꯔꯦꯟ ꯑꯁ ꯀꯣꯆꯤꯡ ꯑꯃꯨꯛ ꯆꯠꯀꯅꯤ ꯇꯟꯕꯅ ꯂꯣꯏꯔꯦ
ꯏꯁ ꯅꯣꯏꯒꯤ ꯂꯩꯁꯥꯕꯤꯒꯤ ꯊꯕꯛꯇꯤ ꯑꯗꯨꯅꯤꯗꯅ ꯏꯁꯇꯨꯗꯦꯟꯒꯤ ꯂꯥꯏꯐ ꯍꯥꯏꯁꯤꯗꯤ ꯑꯩꯈꯣꯏꯒꯤ ꯊꯕꯛꯄꯨ ꯀꯔꯤ ꯍꯥꯏꯁꯤꯔ
ꯑꯩꯈꯣꯏꯗꯤ ꯄꯥꯅꯤꯉ ꯑꯗꯨꯅ ꯍꯦꯟꯅ ꯐꯔꯦ
ꯏꯁ ꯌꯔꯦꯗ ꯑꯌꯨꯛꯇ ꯍꯧꯒꯠꯂꯦ ꯆꯥꯛ ꯊꯣꯡꯉꯦ ꯂꯣꯏꯔꯦ ꯋꯥꯏꯠ ꯁꯤꯠꯇꯣꯛꯑꯦ ꯋꯥꯏꯠ ꯇꯩꯊꯣꯛꯑꯦ ꯐꯤ ꯁꯨꯑꯦ ꯑꯗꯨ ꯂꯣꯏꯔꯒ ꯑꯉꯥꯡꯉꯩ ꯀꯔꯤꯅꯣ ꯇꯧꯋꯦ ꯑꯃꯨꯛ ꯑꯦ
ꯑꯉꯥꯡꯗꯤ ꯀꯝꯗꯥꯏ ꯆꯠꯈ꯭ꯔꯦ
ꯇꯨꯝꯃꯤ ꯑꯗꯣ
ꯑꯃꯨꯛ ꯀꯥꯕ ꯍꯧꯔꯕ ꯃꯣꯏ
ꯃꯣꯏ ꯑꯣꯟꯂꯥꯏꯟ ꯀ꯭ꯂꯥꯁ ꯇꯧꯔꯤ ꯏꯁ ꯑꯣꯟꯂꯥꯏꯟ ꯀ꯭ꯂꯥꯁ ꯇꯧꯕꯁꯨꯀꯣ ꯒꯌ꯭ꯥꯟ ꯃꯦꯟ ꯇꯥꯗꯦ
ꯅꯣꯏ ꯐꯝꯃꯒ ꯇꯥꯛꯇꯣꯏꯅꯤꯅꯦ ꯑ ꯑꯗꯨꯗꯣ ꯅꯣꯏ
ꯑꯩ ꯐꯝꯃꯤꯟꯅꯩꯍꯦ ꯑꯗꯣ ꯐꯝꯃꯤꯟꯅꯔꯁꯨ ꯃꯣꯏ ꯑꯣꯖꯥꯅ ꯇꯥꯛꯄꯗꯣ ꯐꯖꯟꯗꯤ ꯇꯥꯕ ꯇꯥꯔꯒ ꯃꯤ ꯃꯌꯥꯝ ꯊꯣꯛꯂꯛꯄꯗꯣ ꯑꯗꯨꯝ ꯌꯦꯡꯉ ꯃꯥ ꯃꯥꯒꯤ ꯑꯥꯏꯗꯤꯌꯥ ꯋꯥꯈꯜꯗꯗꯤ ꯆꯪꯗ꯭ꯔꯦ
ꯑꯁ ꯑꯣꯏꯗꯦꯗ ꯃꯣꯏꯁꯨ ꯑꯗꯨꯒꯨꯝꯕ
ꯑꯁꯤ ꯍꯥꯏꯔꯣ ꯍꯥꯏꯔꯗꯤ ꯍꯣꯏ ꯑꯁꯤ ꯍꯥꯏ
ꯃꯣꯏ ꯀꯥꯕ ꯍꯧꯔꯦ ꯑꯩ ꯇꯥꯕ ꯃꯣꯏ ꯑꯃꯨꯛ ꯀꯥꯕ ꯍꯧꯔꯦꯅ ꯉꯁꯥꯏꯗꯣ ꯇꯥꯕ ꯑꯗꯨꯒꯤꯅꯤꯗ
ꯃꯣꯏ ꯃꯊꯪ ꯎꯝ ꯎꯝ ꯉꯁꯤ ꯐꯥꯔꯁ ꯋꯤꯛꯇꯗꯤ ꯀꯥꯕ ꯍꯧꯒꯅꯤꯗꯤ ꯍꯥꯏꯕꯅꯦꯕꯀꯣ ꯑꯣ ꯃꯣꯏ ꯐꯔꯛ ꯇꯥꯕꯒꯤ ꯑꯣꯏꯔꯝꯒꯅꯤ
ꯀꯩꯁꯨ ꯇꯧꯔꯝꯃꯔꯣꯏꯗ ꯍꯟꯗꯛꯇꯤ
ꯑꯥ ꯀꯩꯁꯨ ꯇꯧꯔꯔꯣꯏꯅ ꯑꯉꯥꯡꯁꯨ ꯃꯥꯡꯉꯦꯗꯅ ꯀꯥꯗꯗꯤ ꯑꯗꯤꯀꯣ ꯆꯍꯤ ꯁꯨꯝ ꯃꯥꯡꯕ ꯑꯗꯒꯤ
ꯈꯪꯗ꯭ꯔꯦꯗ ꯅꯨꯡꯁꯥ ꯑꯃ ꯊꯣꯛꯂꯛꯑꯦ
ꯍꯧꯖꯤꯛ ꯑꯗꯨꯝ ꯐ꯭ꯔꯤꯗ ꯂꯩꯔꯅꯤ ꯑꯗꯨꯒ ꯍꯣꯔꯦꯟ ꯀꯣꯆꯤꯡꯃꯨꯛ ꯆꯠꯂꯅꯤ
ꯎꯝ ꯑꯃꯨꯛ ꯂꯥꯛꯑꯒ ꯑꯃꯨꯛꯥꯛ ꯆꯥꯔꯦ ꯊꯣꯡꯉꯅꯤ ꯑꯁ ꯇꯜꯂꯦ
ꯑꯁꯤꯅ ꯊꯟ ꯇꯕꯕꯨ
ꯑꯗꯨ ꯑꯣꯏꯔꯁꯨ ꯌꯥꯝ ꯇꯜꯂꯦ ꯄꯨꯡꯗꯣ ꯌꯦꯡꯉꯣ ꯄꯨꯡ ꯃꯉꯥꯗꯒꯤ ꯄꯨꯡ ꯇꯔꯦꯠ ꯐꯥꯎꯅꯩ ꯄꯨꯡ ꯇꯔꯦꯠ ꯍꯦꯜꯂꯦ ꯎꯝ ꯑꯗꯨꯒꯤ ꯑꯁ ꯇꯨꯝꯕ ꯑꯗꯨ ꯌꯥꯝ ꯊꯦꯡꯅ ꯇꯨꯝꯈ꯭ꯔꯦ ꯑꯃꯨꯛ ꯊꯣꯡꯉꯅꯤ ꯊꯣꯡꯉꯒ ꯑꯃꯨꯛ ꯉꯥꯏꯍꯥꯛ ꯂꯩꯔꯗꯤ ꯇꯧꯔꯤꯅꯤ ꯑꯁ ꯂꯥꯏꯏꯔꯦꯛ ꯄꯥꯁꯤꯔ ꯐꯣꯔ ꯃꯦꯁꯔꯒꯦꯃꯦꯗꯥꯔ ꯇꯨꯝꯅꯤꯡꯉꯥꯏ꯭ꯔꯣ ꯃꯝꯅꯥꯏꯇ
ꯎꯝ ꯑꯌꯨꯛ ꯑꯦ ꯑꯌꯨꯛꯇ ꯆꯥꯛꯇꯣ ꯅꯨꯡꯊꯤꯜꯒꯤꯐꯥꯎ ꯅꯨꯡꯗꯥꯡꯒꯤꯐꯥꯎ ꯊꯣꯡꯉ ꯀꯣꯡ꯭ꯔꯣ
ꯑꯗꯨ ꯍꯥꯎꯗꯕꯅꯤꯅꯦ ꯂꯩꯗꯤ ꯂꯩꯔꯦ ꯉꯁꯤ ꯀꯧꯇꯥ ꯑꯃ ꯊꯣꯡꯕꯤꯕꯅꯦ
ꯍꯧꯖꯤꯛ ꯀꯥꯂꯦꯟꯒꯤ ꯑꯣꯏꯕꯒꯤ ꯃꯅꯝꯗꯤ ꯅꯝꯊꯤꯔꯝꯒꯅꯤꯀꯣ
ꯈꯪꯗꯦ ꯆꯥꯕ ꯅꯨꯡꯉꯥꯏꯇꯦ ꯑꯗꯨꯒꯨꯝꯕꯗꯣ ꯏꯪꯗꯕꯅꯤ ꯁꯥꯔꯗꯤ ꯆꯥꯕ ꯅꯨꯡꯉꯥꯏꯦ ꯏꯪꯔꯗꯤ ꯆꯥꯕ ꯍꯩꯅꯗꯦ ꯐꯩꯗꯤ
ꯁꯥꯕ ꯆꯥꯒ
ꯅꯪ ꯉꯁꯤꯒꯤ ꯇꯨꯝꯔꯕꯣ
ꯇꯨꯝꯗ꯭ꯔꯦ
ꯑꯁ ꯑꯩꯁꯨ ꯇꯨꯝꯗ꯭ꯔꯤ ꯉꯁꯤꯒꯤ ꯅꯍꯥꯟꯅꯗꯤ ꯑꯁ ꯇꯨꯝꯃꯟꯕꯒꯤ ꯃꯤꯠ ꯐꯥꯎ ꯄꯣꯃꯔꯕꯅꯦ ꯍꯟꯗꯛ ꯗꯤ ꯇꯨꯡꯕꯥ ꯄꯥꯎꯔ ꯁꯥꯡꯗ
ꯇꯨꯝꯗꯦ ꯉꯔꯥꯡ ꯉꯔꯥꯡꯁꯨ ꯂꯧ ꯆꯜꯂꯦ ꯂꯧ ꯆꯠꯂꯒ ꯑꯃꯨꯛ ꯍꯜꯂꯛꯑꯀꯥꯟꯗ ꯀꯣꯛ ꯅꯨꯡꯁꯥ ꯌꯩꯕꯗꯣ ꯆꯤꯛꯃꯟꯗꯅ ꯁꯤꯒꯦ ꯇꯧꯋꯦ
ꯑꯗꯨꯗꯤ ꯇꯨꯝꯗ꯭ꯔꯁꯨ ꯐꯩꯗꯅ ꯑꯩꯗꯤ ꯅꯣꯏꯕꯅꯦ ꯑꯩꯈꯣꯏꯗꯤ ꯃꯌꯥꯡ ꯀꯪꯕꯅꯤꯅ
ꯑꯦꯁ ꯅꯨꯡꯊꯤꯜꯗ ꯍꯦꯛ ꯍꯦꯛ ꯇꯨꯝꯕꯗꯣ ꯑꯗꯨꯝ ꯍꯦꯕꯤꯠ ꯂꯩ ꯑꯗꯨꯝ ꯇꯨꯝ ꯕꯗꯣ ꯃꯇꯝꯗꯣ ꯌꯧꯔꯗꯤ ꯇꯨꯝꯅꯤꯡꯉꯦ ꯍꯧꯖꯤꯛꯇꯤ ꯇꯨꯝꯕ ꯐꯥꯡꯉꯔꯣꯏꯗ ꯂꯧ ꯃꯇꯝꯅꯤꯅꯀꯣ
ꯎꯝ
ꯇ꯭ꯔꯁꯨ ꯌꯥꯗꯕ ꯂꯧ ꯆꯠꯇ꯭ꯔꯗꯤ ꯇꯨꯝꯕꯒ ꯐꯪ ꯄꯣꯟꯇꯦ ꯉꯁꯤ ꯈꯤꯇꯪꯅꯦ ꯍꯌꯦꯡꯗꯤ ꯑꯃꯨꯛ ꯂꯧ ꯆꯠꯀꯅꯤꯗ
ꯏꯁꯤꯡ ꯂꯩꯔꯕꯣ
ꯏꯁꯤꯡ ꯑꯝꯐꯥꯎ ꯂꯩꯇꯦ
ꯑꯩꯁ ꯈꯪꯗ꯭ꯔꯦꯗ
ꯅꯣꯡꯅ ꯇꯥꯗꯕꯅꯦ
ꯍꯟꯗꯛ ꯃꯔꯛ ꯅꯣꯡ ꯇꯥꯗꯦꯀꯣ ꯅꯣꯡ ꯇꯥꯕ ꯃꯇꯝꯅꯦꯕ
ꯑꯥꯎ ꯑꯗꯨꯅꯦ ꯅꯣꯡ ꯇꯥꯕ ꯃꯇꯝ ꯑꯣꯏꯔ ꯍꯧꯖꯤꯛ ꯅꯣꯡꯁꯨ ꯇꯥ ꯇꯥꯗꯦ
ꯅꯣꯏ ꯏꯆꯦ ꯁꯤꯡꯗꯤ ꯀꯣꯏꯔꯛꯄ꯭ꯔꯣ ꯅꯣꯏ ꯌꯨꯝꯗ
ꯅꯍꯥꯟꯗꯣ ꯀꯣꯏꯔꯛꯄꯅꯦ ꯅꯍꯥꯟꯗꯣ ꯀꯣꯏꯔꯛꯑꯒ ꯆꯥꯛ ꯆꯥꯃꯤꯟꯅꯩꯌꯦ
ꯐꯩꯅꯦ
ꯍꯥꯥ
ꯌꯥꯝ ꯐꯩꯌꯦꯕ ꯅꯪ ꯅꯨꯄꯥꯗꯤ ꯊꯕꯛ ꯆꯠꯈ꯭ꯔꯕꯣ
ꯎꯝ ꯆꯠꯈ꯭ꯔꯦ
ꯎꯝ
ꯎꯄꯥꯏ ꯂꯩꯇꯦ ꯑꯩꯈꯣꯏꯗꯤ
ꯄꯨꯡ ꯀꯌꯥ ꯀꯌꯥꯗ ꯍꯜꯂꯛꯄ꯭ꯔꯥ
ꯄꯨꯡ ꯄꯨꯡ ꯇꯔꯦꯠ ꯇꯔꯦꯠ ꯃꯈꯥꯏ ꯑꯗꯨꯋꯥꯏꯗ ꯂꯥꯛꯏꯗ ꯃꯤꯒꯤ ꯊꯕꯛ ꯁꯨꯕꯅꯤꯅꯀꯣ
ꯃꯣꯏꯒꯤ ꯊꯕꯛꯇꯣ ꯅꯨꯡꯉꯥꯏꯔꯝꯒꯅꯤꯀꯣ